ꯎꯝ
ꯅꯅ ꯍꯖꯤꯤꯟꯅ ꯌꯎ ꯌꯦꯗꯨꯗꯨ
ꯋꯥꯔꯤ ꯁꯥꯟꯅ ꯁꯨꯅꯔꯒ ꯈꯪꯅ ꯑꯍꯥꯟꯕꯗꯤ ꯂꯣꯏ ꯐꯕ ꯉꯥꯛꯇꯅꯦ ꯈꯔ ꯏꯃꯨꯡ ꯃꯅꯨꯡ ꯀꯔꯤꯅꯣ ꯀꯅꯥꯅꯣ ꯃꯤꯁꯦ ꯁꯥꯎꯅꯔꯀꯥꯟꯗꯅꯦ ꯈꯥꯡꯗꯗꯣꯏꯁꯦ ꯁꯥꯎꯅꯔꯀꯥꯟꯗꯅꯦ ꯦ
ꯑꯇꯩ ꯑꯇꯩ ꯑꯇꯩ ꯐꯩ ꯅꯥꯀꯜ ꯑꯃꯔꯝꯗ ꯀꯩꯅꯣ ꯇꯧꯅ ꯀꯨ ꯀ ꯍꯦꯛꯇ ꯈꯪ ꯄꯣꯠꯇꯦ ꯑꯍꯥꯟꯕ ꯈꯣꯡ ꯂꯥꯎ ꯀꯅ ꯇꯧꯕꯗ
ꯈꯪꯉꯒ ꯂꯣꯏꯔꯒ ꯁꯥꯗꯅ ꯃꯤꯅ ꯍꯥꯏꯕ ꯍꯥꯏꯔꯦ ꯌꯥꯝ ꯊꯥꯖꯔꯤ ꯃꯤꯅ ꯍꯥꯏꯔꯦ ꯊꯥꯖꯕ
ꯃꯣꯏꯅ ꯄꯪꯗꯅꯅꯤ ꯑꯩꯁꯣꯏꯁ ꯑꯗꯨꯗꯦꯗ ꯃꯝꯗ ꯍꯥꯏꯔꯗꯤ ꯃꯤꯒ ꯌꯥꯝ ꯈꯦꯠꯅꯩꯗ ꯏꯁꯥꯒꯤ ꯄꯣꯠ ꯑꯣꯏꯔꯁꯨ ꯄꯥꯝꯗ꯭ꯔꯦ ꯏꯁꯥꯒꯤ ꯄꯣꯠ ꯑꯣꯏꯔꯁꯨ ꯄꯥꯝꯗ꯭ꯔꯦ ꯑꯗꯨꯅꯤ
ꯁꯤꯡꯕ ꯅꯤꯌꯝ ꯅꯥꯏꯕ ꯌꯥꯝ ꯍꯦꯜꯂꯤ
ꯃꯤ ꯃꯃ ꯌꯥꯝ ꯂꯩ ꯍꯦꯟꯗꯤꯦꯕ ꯎ
ꯃꯤꯅ ꯅꯤꯌꯝ ꯅꯥꯕ ꯌꯥꯝ ꯍꯦꯜꯂꯤ ꯃꯤꯅ ꯐꯕ ꯌꯥꯝ ꯍꯦꯜꯂꯤ ꯑꯃꯔꯣꯝꯗ
ꯌꯥꯗꯦ ꯅꯤꯌꯣꯝ ꯌꯥꯝ ꯈꯪꯗ꯭ꯔꯦ ꯎꯝ
ꯑꯗꯨꯝ ꯄꯪꯆꯥ ꯆꯥ ꯄꯪꯇꯨꯝ ꯇꯨꯝ ꯄꯪꯪꯂꯩ ꯂꯩꯕꯩ ꯐꯤꯕꯝ ꯑꯗꯨꯝ ꯋꯥꯈꯜꯗ ꯂꯩꯌꯦꯕ ꯃꯣꯏ ꯍꯥꯏꯔꯒ ꯑꯗꯨꯅꯤ ꯑꯩꯅ ꯈꯜꯂꯤꯁ ꯁꯤ ꯑꯗꯥꯅꯤ ꯍꯥꯏꯔꯛꯀꯅꯤ ꯃꯥꯁꯨ ꯑꯁꯣꯏꯕ ꯌꯥꯝ ꯂꯩ
ꯃꯥꯏꯅꯤ ꯃꯥꯖꯤ
ꯂꯒꯤ ꯆꯦ
ꯏꯃꯅ ꯀꯗꯅ ꯀꯩꯅꯣ ꯑꯣꯏ ꯄ ꯈꯂꯥꯗꯕ ꯃꯥꯁꯦ ꯀ꯭ꯔꯤꯝꯒ ꯂꯩꯗꯅ
ꯎꯝ ꯏꯁ ꯃꯥꯖꯌꯥ ꯍꯧꯖꯤꯛꯀꯤꯌꯥ
ꯏ ꯈ ꯂꯩ
ꯄꯕꯤꯅꯥꯞꯇꯤ ꯃꯇꯨꯡ ꯏꯟꯈꯤꯅꯤ ꯑꯩ ꯇꯟꯕ ꯃꯌꯥꯝ
ꯃꯤ ꯇꯝꯕ ꯉꯝꯕ ꯅꯠꯇꯦ ꯈꯪꯗꯦ ꯍꯣꯏ ꯌꯥꯝ ꯆꯥꯖꯗꯦ
ꯀꯔꯤꯒꯤꯅꯣ ꯍꯥꯏꯕ ꯃꯇꯝꯗ ꯂꯩꯕꯅꯤ ꯑꯗꯨ ꯃꯤꯁ ꯈꯔ ꯑꯗꯨꯒꯤ ꯏꯔꯥꯡ ꯍꯥꯏꯐꯦꯠ ꯎꯝ ꯇꯜꯂꯤꯗ ꯃꯣꯏꯅ ꯇꯧꯔꯤ ꯊꯕꯛꯁꯦ ꯂꯣꯏ ꯁꯣꯏꯗ
ꯑꯗꯒꯤ ꯑꯩꯅ ꯍꯥꯏꯔꯤ ꯀꯩꯅꯣꯝꯃ ꯑꯩꯣꯏꯗꯧꯁꯦ ꯁꯥꯎꯅꯤꯡꯉꯦ ꯍꯥꯏꯕꯅꯤꯗ
ꯀꯅꯝꯗ ꯍꯜ ꯂꯩꯕ ꯃꯥꯔ ꯑ ꯏꯗꯤ ꯎ ꯑꯗꯨꯁ ꯎ
ꯆꯕ ꯃꯥꯁꯦ ꯒꯔꯥꯁ ꯑꯃ ꯄꯤꯊꯛꯄꯗ ꯄꯁꯜꯂꯒ ꯄꯨꯛꯆꯦꯅꯥ ꯄꯁꯜꯂꯒ ꯁꯨꯝꯕ ꯐꯠꯇꯕꯒꯤ ꯋꯥꯈꯜꯂꯣꯟꯁ ꯑꯗꯨꯝ ꯇꯧꯋꯦꯕ ꯁꯅ ꯍꯥꯏꯔꯕꯅꯦ ꯅꯪ ꯏ ꯐꯥꯦꯠ ꯐꯥꯦꯠ ꯐ꯭ꯂꯦꯠꯖꯁꯨꯅꯨ ꯅꯪꯊꯧꯣ ꯅꯪ ꯅꯣꯟꯗ ꯀꯅꯥꯝꯇ ꯆꯤꯍꯗꯧꯔ ꯉꯝꯃꯣꯏ ꯂꯣꯏ ꯂꯩꯔꯤ ꯍꯥꯏꯅ ꯅꯅꯦꯕ ꯉꯥꯎꯁꯟꯅꯔꯒꯦ ꯍꯥꯏꯖꯕ ꯋꯥꯅꯤ ꯃꯔꯥꯏꯕꯛ ꯄꯤꯔꯅꯤ ꯒ꯭ꯌꯥꯟ ꯇꯥꯗꯪ ꯉꯥꯎꯁꯟꯅꯔꯒ ꯉꯥꯎꯁꯟꯅꯔꯦ
ꯑꯗꯨ ꯍꯌꯦꯡꯋꯥꯏꯅꯦ ꯃꯣꯏ ꯍꯥꯛꯇꯛꯇꯁꯨ ꯃꯧꯅ ꯑꯃꯨꯛ ꯑꯣꯠꯄꯤꯔꯛꯀꯅꯤꯕꯩ ꯍꯥꯏꯗꯤꯦ ꯑꯁꯦꯡꯕꯩꯅꯦ ꯃꯇꯝꯗꯨꯗꯗꯤ ꯃꯣꯏ ꯎꯄꯥꯏ ꯂꯩꯔꯣꯏꯕ
ꯂꯩꯕꯗꯅ ꯂꯩꯍꯟꯅꯤꯡꯉꯦꯀꯣ
ꯃꯣꯏꯁꯨ ꯅꯤꯌꯝ ꯆꯨꯝꯗꯦ ꯃꯥꯕꯨ ꯐꯠꯇꯦꯕ
ꯂꯩꯅꯤꯡꯉꯦꯀꯣ ꯃꯥꯅ ꯃꯃꯥꯗ ꯂꯩꯔꯦꯀꯣ ꯑꯗꯨ ꯃꯃꯥ ꯑꯗꯨꯦꯗ ꯄꯦꯔꯦꯟꯁ ꯃ ꯃ ꯌꯥꯕ ꯎ
ꯑꯗꯣ ꯍꯌꯦꯡꯋꯥꯏ ꯑꯩꯗꯤ ꯁ ꯁꯨꯡꯉꯝ ꯉꯝꯃꯣꯏ ꯁꯨꯡꯌꯥ ꯌꯥꯔꯣꯏꯕꯩ
ꯍꯒ ꯏꯅꯤꯌꯥ꯭ꯔꯦ ꯀꯥꯏꯒ ꯃꯤꯦ ꯀꯪꯔꯤ
ꯑꯌꯥꯕ ꯃꯣꯏ ꯄꯣꯏꯌꯥ ꯌꯥꯕꯩ ꯋꯥꯅꯤ ꯂꯨ ꯀ꯭ꯔꯕꯖꯥꯅꯤ ꯅꯨꯄꯤ ꯍꯥꯏꯁꯤ ꯅꯨꯄꯥ ꯍꯥꯏꯁꯤ
ꯑꯗꯨꯒ ꯃꯥꯅ ꯌꯣꯛꯅꯤꯡ ꯊꯥꯛꯅꯤꯡꯗꯕꯗꯣ ꯏꯅꯦ ꯑꯃꯕꯤꯍꯣꯏꯗ ꯇꯝꯒꯅꯣ ꯍꯥꯏꯕ ꯀ ꯃꯕꯨ ꯑꯣꯟꯅ ꯃꯥꯥꯟꯒꯤ ꯑꯣꯅꯦꯅ ꯊꯥꯛꯅꯤꯡꯖꯕ꯭ꯔꯣꯏꯅꯦꯥꯡ ꯂꯩꯕꯤ ꯇꯝꯒꯅꯣ ꯍꯥꯏꯕ ꯑꯩꯩꯅ ꯑꯩꯁ
ꯃꯝꯗꯗꯤꯅꯦ ꯇꯧꯅꯤꯡꯗꯦꯕ ꯃꯥ ꯇꯧꯅꯤꯡꯗꯕ ꯑꯃꯗꯨꯅ ꯑꯃꯗꯨꯁꯨ ꯄꯪꯉꯦꯕ ꯈꯪꯕ ꯑꯃꯗꯣ ꯅꯤꯉꯣꯜꯁꯤꯡꯗ ꯍꯥꯏꯔꯛꯀꯅꯣꯕ ꯃꯥꯏ ꯅꯨꯄꯤꯅ ꯇꯧꯅꯤꯡꯗꯕꯗꯤ ꯅꯤꯉꯣꯜꯁꯤꯡꯅ ꯍꯥꯏꯔꯒꯅ ꯃꯄꯥꯟ ꯊꯣꯛꯂꯛꯀꯅꯣꯕ ꯋꯥꯔꯁꯨ ꯐꯁꯨꯅ ꯑꯗꯒꯤ ꯃꯆꯦ ꯏꯖꯤꯅꯦ ꯁꯑꯕ
ꯁꯦꯡꯅ ꯃꯣꯏ ꯑꯗꯨꯝ ꯑꯗꯨꯗꯣ ꯋꯥꯗꯣ ꯃꯩ ꯊꯦꯡꯕꯤ ꯌꯥꯏꯅꯦꯕ ꯎꯝ ꯑꯗꯩ ꯃꯄꯥ ꯁꯥꯔꯤꯕ ꯃꯣꯏꯁꯨ ꯑꯗꯨꯨ ꯑꯩ ꯁꯥꯎꯅꯤꯡꯉꯦꯕ ꯌꯥꯝꯅ ꯑꯗꯨꯁꯨ ꯌꯥꯝ ꯍꯦꯟꯖꯜꯂꯛꯑꯦꯕ ꯅꯨꯡꯁꯤꯔ ꯑꯩ ꯑꯃꯠꯇ ꯍꯦꯛ ꯌꯥꯅꯤꯡꯗ꯭ꯔꯦꯁꯦ ꯑꯩ ꯇꯜꯂꯦ ꯂꯥꯛꯀꯦ ꯋꯥꯈꯜꯁꯦ ꯅꯛꯅꯤꯡꯉꯕ ꯑꯗꯨꯔ ꯈꯉꯣꯦꯅꯀ ꯁ ꯂꯥꯡꯗ꯭ꯔꯦ ꯇꯧꯅꯤꯡꯗꯦ ꯈꯣꯏꯗꯧ ꯑ ꯊꯪ
ꯀꯣꯏꯗꯤꯨ ꯄꯥꯅꯤꯅ ꯀꯥꯟꯗ ꯑꯩꯗꯤ ꯀꯗꯥꯥꯏꯗꯣꯅ ꯂꯩꯔ ꯄꯩꯁꯥ ꯇꯥꯅꯅ ꯆꯠꯈ꯭ꯔꯤꯕꯅꯣ ꯃꯥꯗ ꯃꯥꯅꯣ ꯈꯜꯂ
ꯌꯥꯝ ꯂꯩꯅꯤꯔꯤꯁꯤ ꯎ ꯇ꯭ꯔꯦꯅꯤꯡꯗꯨꯕꯨ ꯂꯣꯏꯔꯗꯤ ꯈꯔ ꯈꯔ ꯇꯧꯔꯒ ꯍꯣꯝ ꯊꯤꯨꯇꯔ ꯆꯠꯂꯒ ꯄꯩꯁꯥ ꯑꯣ ꯔꯦ ꯃꯣꯏꯔꯤ ꯃꯣꯏꯗꯣꯛ ꯃꯣꯏꯔꯤ ꯃꯣꯏꯊꯣꯛ ꯇꯣꯡꯁꯨ
ꯑꯩꯗꯤ ꯌꯨꯝꯗ ꯆꯨꯝꯕ ꯂꯣꯏꯔꯑꯦꯕ
ꯌꯨꯝꯗꯗꯤ ꯑꯩꯅ ꯍꯥꯏꯖ ꯄꯥꯂꯅꯤꯡ ꯋꯥꯠꯂꯤ ꯌꯥꯗ꯭ꯔꯤ ꯈꯦꯠꯅꯕꯅꯤ ꯇꯧꯅꯤꯡꯕ ꯈꯣꯠꯅꯤꯡꯕ ꯍꯣꯔꯦꯟ ꯂꯥꯛꯀ ꯃꯥ ꯆꯦꯠ ꯂꯥꯛꯄꯩꯗꯣ ꯆꯦꯛ ꯂꯥꯛꯄꯩꯗꯣ ꯑꯗꯨꯅꯦꯥꯎ ꯌꯥ ꯎ ꯐꯥꯔꯀꯥꯟ ꯂꯩꯃꯤꯟꯅꯕ ꯈꯪꯅ ꯇꯅ ꯂꯩꯀꯥꯏꯒꯤ ꯅꯤꯡꯍꯧ ꯑꯗꯨꯗꯨꯗꯤ ꯃꯌꯥꯝ ꯆꯪꯉꯛꯄꯒꯤ ꯊꯕꯛ ꯑꯃ ꯁꯣꯏꯕꯗ ꯑꯗꯨ ꯇꯧꯗꯦ ꯑꯗꯥ ꯇꯧꯗꯦ ꯍꯥꯏꯗꯣꯏꯅꯤ ꯀꯅꯥꯖꯥꯅꯤ ꯖꯤꯀꯦ ꯏꯪꯂꯤꯁꯇꯨ ꯖꯤꯀꯦ ꯏꯪꯂꯤꯁꯇꯨ ꯒꯅꯦ ꯀ꯭ꯂꯥꯁ ꯀꯌꯥꯅꯣ ꯇꯧꯕꯒꯤꯗ ꯐ‌ꯣꯔ ꯐꯥꯏꯞ ꯑꯇꯥꯔꯝꯗꯥꯏ ꯊ‌ꯣꯛꯂꯛ ꯑꯒ‌ꯦ ꯑꯗꯨꯗ ꯃꯣꯏꯁꯦ ꯁꯣꯏꯗꯦ ꯌꯥꯝ ꯁꯣꯏꯗꯅ ꯃꯤꯒꯤꯅ ꯃꯌꯥꯝ ꯇꯧꯅꯩꯗ ꯍꯖꯤꯔꯥꯇ ꯁꯨꯨꯔꯁꯨ ꯑꯩꯗꯤ ꯌꯥꯝ ꯅꯣꯛꯉ ꯑꯗꯤ ꯄꯥꯏꯔꯤꯁꯦ ꯋꯥ ꯍꯥꯏꯕ ꯃꯁꯥ ꯄꯥꯕ ꯅꯨꯄꯤꯁꯤꯅ ꯄꯥꯏꯗꯤ ꯇꯧꯔ ꯌꯥꯝ ꯈꯪꯗꯦꯗ ꯋꯥꯔꯦ ꯋꯥꯔꯦ ꯑꯩꯈꯣꯏ ꯗꯤ ꯅꯨ ꯁꯄꯣꯇꯤ ꯁꯨꯛ ꯋ꯭ꯠ ꯋꯥꯠꯇꯦ ꯆꯦꯟ ꯆꯥꯔꯁꯦ ꯃꯇꯝꯁꯨ ꯋꯥꯠꯂꯤꯌꯦ ꯇꯔꯥꯃꯥꯏꯗꯅꯦ ꯇꯔꯥꯃꯥꯊꯣꯏꯔꯥ ꯇꯔꯥꯃꯥꯏ ꯑꯩꯒꯤ ꯐꯣꯟꯁꯦ ꯑꯝꯇ ꯂꯣꯏꯗ꯭ꯔꯤ ꯑꯩ ꯋꯥꯔꯤ ꯁꯥꯕ ꯂꯣꯏꯗꯦ ꯑꯩꯒꯤ ꯀꯣꯜꯁꯦ ꯑꯕ ꯅꯠꯇꯦꯕ ꯈꯥꯏ ꯈꯥꯏ ꯇꯧꯔꯁꯤꯗ ꯄꯨꯂꯞ ꯆꯁꯤꯦ
ꯀꯩ ꯆꯥꯒꯦ ꯍꯥꯏꯅꯣ
ꯁꯤꯡꯖꯨ ꯕꯣꯔ ꯙꯅꯄꯤꯌꯥ ꯌꯨꯝ ꯆꯠꯈꯤ ꯆꯥꯛ ꯆꯥꯔꯁꯤꯅꯦꯃ ꯃꯣꯏ ꯍꯌꯦꯡꯒꯤ ꯍꯪꯒꯁꯤꯗ ꯁꯤꯡꯖꯨ ꯇꯧꯗꯣꯏꯔꯥ ꯅꯣꯏ ꯇꯧꯔꯣꯏꯗ꯭ꯔꯥ ꯅꯈꯣꯏ ꯆꯥꯛ ꯄꯨꯔꯛꯀꯦ ꯇꯧꯕꯅꯤ ꯎꯝ ꯃꯑꯣ ꯀꯊꯥ ꯁꯤꯕ ꯆꯥꯥꯏ ꯀꯅ ꯅ ꯀꯩꯁꯨ ꯈꯟꯖꯤꯟꯒꯅꯨ ꯂꯩ ꯑꯗꯨꯝ ꯄꯥꯏꯔꯠꯇꯦ
ꯈ ꯃꯊꯪꯒꯤ ꯊꯋꯥꯏ ꯅꯨꯡꯉꯥꯏꯇꯕꯩ ꯋꯥꯅꯤꯣ ꯀꯗꯧꯗꯣꯏꯅꯣ
ꯈꯥꯡꯕ
ꯍ ꯀꯩꯁ ꯍ
ꯆꯍꯔꯝꯗꯩ ꯆꯔꯝꯅꯔ ꯍꯥꯏꯅꯉꯋꯥ ꯌꯥ ꯂꯩ ꯄꯃꯤꯁ ꯐꯖꯥꯕ꯭ꯔꯣ
ꯇꯁꯨ ꯀ ꯆꯦ
ꯄ꯭ꯔꯤꯌꯥꯡꯀꯥꯗꯣ ꯌꯥꯝ ꯐꯖꯔꯦꯅꯦ ꯃꯆꯦꯗꯣ
ꯃꯤ ꯅꯨꯡꯉꯥꯏꯕꯗ ꯂꯩꯕ ꯑꯗꯨꯅꯨꯡꯉꯥꯏ
ꯃꯝꯗ ꯀꯣꯂꯂꯝ ꯄꯥꯏ ꯍꯥꯏ ꯁ ꯇꯕꯨ ꯅꯃꯗ ꯅꯨꯡꯦ ꯎꯝ ꯌꯥꯔꯦꯍꯦ ꯄꯦꯔꯣꯗꯤ ꯑꯦꯛꯖꯥꯃꯤꯅꯦꯁꯟ
ꯅꯣꯡꯃꯇ ꯅꯣꯏꯅꯦ ꯑꯩꯗꯤ ꯈꯣꯡꯒ꯭ꯔꯥꯎꯕ ꯂꯩꯕꯤꯈ꯭ꯔꯕꯣ ꯑꯣ ꯀꯥꯏꯌꯦ ꯍꯔꯥꯎ ꯍꯔꯥꯎ ꯂꯩꯕꯤꯈ꯭ꯔꯕꯣ ꯀꯥꯏꯌꯦ ꯏꯕꯨꯡꯉꯗ ꯄꯦꯟꯗꯕ ꯐꯣꯡꯗꯣꯏꯅꯤꯀꯣ ꯅꯣꯏꯅ ꯅꯣꯡꯃꯇ ꯍꯔꯥꯎ ꯍꯔꯥꯎ ꯈꯣꯡꯒ꯭ꯔꯥꯎ ꯂꯩꯕꯤꯈ꯭ꯔꯕꯣꯌꯦ ꯑꯕꯨꯡꯉꯣꯅ ꯐꯣꯡꯗꯣꯛꯏꯅꯦ
ꯎꯁ ꯏꯃꯣꯏ ꯄꯦꯝꯃ
ꯅꯣꯏ ꯆꯠꯄꯗꯁꯨ ꯃꯥꯅ ꯉꯝꯗꯅꯦ ꯌꯦꯡꯉꯣ ꯈꯣꯡꯒ꯭ꯔꯥꯎ ꯑꯇꯥꯡꯕꯒ ꯂꯩꯍꯟꯗꯅ ꯇꯧꯋꯤꯗꯣ ꯎꯗꯔꯣ
ꯎ ꯅꯨꯡꯁꯤꯔꯛꯇ꯭ꯔꯁꯨ ꯅꯥꯇꯩ ꯌꯥꯝ ꯆꯥꯔ
ꯌꯥꯕꯩꯅꯦꯗꯣ ꯑꯗꯨꯝ ꯃꯥꯅ ꯍꯥꯏꯔꯤ
ꯕꯚꯅꯤꯁꯤꯍꯔ ꯀꯩꯅꯣ ꯇꯧꯗꯦꯉꯣ ꯑꯩꯒꯤꯅꯦ ꯁꯤꯁꯦ ꯅꯍꯥꯟꯃꯨꯛ ꯇꯨ ꯑꯩꯠꯇꯤ ꯆꯪꯉꯛꯑꯗ꯭ꯔꯥ ꯇꯨ ꯅꯥꯏꯟꯇꯤ ꯉꯁꯤ ꯑꯌꯨꯛ ꯅꯥꯏꯟꯇꯤ ꯑꯃꯨꯛꯀ ꯆꯪꯉꯛꯑꯦ ꯄꯨꯟꯅ ꯊ꯭ꯔꯤ ꯑꯩꯠꯇꯤ
ꯇꯤ ꯀꯅꯥ ꯊꯕꯣ
ꯑꯦ ꯏꯁꯇꯅ ꯑꯩꯁꯤ ꯆꯪꯗ꯭ꯔꯤꯅꯤꯅꯦ ꯃꯣꯏꯒꯤꯗꯤ ꯆꯧꯉꯥ ꯆꯪꯉꯛꯄ ꯂꯤꯁꯤꯡ ꯆꯪꯉꯛꯄ ꯂꯤꯁꯤꯡ ꯃꯔꯤ ꯆꯪꯉꯛꯄ ꯌꯥꯎꯋꯤ ꯏꯕꯦꯝꯃ ꯑꯩꯗꯤ ꯈꯪꯗꯦ ꯇ ꯌꯥꯝ ꯆꯪꯍꯧꯗꯦ
ꯁꯂ ꯇꯔꯤꯍꯦ
ꯌꯥꯝ ꯆꯪꯂꯛꯇꯦꯕ ꯑꯩꯁꯨ ꯂꯣꯏꯔ ꯊꯝꯃꯒꯦ ꯑꯗꯣ ꯅꯪ ꯅꯪ ꯇꯧꯖꯔꯣ ꯀꯩꯒꯤꯅꯣ ꯀꯩꯗꯧꯔꯕ ꯑꯨꯛ ꯑꯩꯗꯤ ꯅꯪꯉꯣꯟꯗ ꯑꯅꯤꯔꯛ ꯑꯃ ꯑꯃꯨꯔꯛ ꯑꯃꯒ ꯋꯥꯔꯤ ꯁꯅꯔ ꯂꯣꯏꯁꯤꯜꯂꯒꯦ ꯇꯧꯔꯥ ꯑꯃꯨꯔꯛ ꯈꯛ ꯉꯥꯏꯔꯦ ꯅꯉꯣꯟꯗ ꯍꯧꯖꯤꯛ ꯍꯧꯖꯤꯛ ꯑꯅꯤꯔꯛ ꯁꯥꯟꯅ ꯊꯣꯛꯈ꯭ꯔꯦ ꯑꯍꯨꯝꯂꯛ ꯈꯛꯇ ꯉꯥꯏꯔꯕꯅꯦꯕ ꯑꯩ ꯊ꯭ꯔꯤ ꯑꯩꯠꯇꯤ ꯁꯨꯔꯦ ꯎꯝ ꯍꯥꯏꯔꯛꯀꯦ ꯗꯥꯎꯟꯂꯣꯗ ꯇꯧꯊꯣꯛ ꯇꯧꯁꯤꯟꯗꯣ ꯐꯔꯛ ꯌꯥꯝ ꯇꯥꯕ ꯑꯗꯨꯒꯤꯅꯦ ꯊꯝꯃꯦ ꯊꯝꯃꯦ ꯅꯅꯥꯎ ꯅꯪ ꯇꯧꯖꯔꯣ
ꯎꯝ ꯊꯝꯃꯦ ꯊꯝꯃꯦ